ꯍꯂꯥꯎ
ꯑꯥꯎ ꯇꯥꯕ꯭ꯔꯣ ꯇꯥꯕ꯭ꯔꯣ
ꯍꯜꯂꯣ
ꯍꯜꯂꯣ ꯇꯥꯕ꯭ꯔꯣ
ꯃꯈꯣꯟꯗꯨꯣ ꯌꯥꯝ ꯁꯣꯟꯅ ꯄꯥꯏ ꯈꯖꯤꯤꯛꯇꯪ ꯥꯏ
ꯑꯣ ꯈꯖꯤꯛꯇꯪ ꯇꯥꯏꯌꯦꯦꯕ ꯇꯥꯔꯕ ꯍꯧꯖꯤꯛꯇꯤ ꯐꯖꯅ
ꯎ ꯑꯩꯒꯤ ꯐ꯭ꯔꯦꯟꯅ ꯄꯤꯔꯛꯄ ꯅꯝꯕꯔꯗꯨꯅꯤꯀꯣ
ꯍꯣꯏ ꯇꯥꯔꯕ
ꯇꯥꯏ ꯍꯣꯏ ꯈꯔ ꯈꯔꯗꯤ ꯑꯗꯨ ꯌꯥꯝ ꯁꯣꯜꯂꯦ ꯃꯥꯕꯨ ꯐꯣꯟ ꯇꯧꯕꯗꯁꯨ ꯑꯗꯨꯃꯥꯏꯅ ꯇꯧꯋꯦꯕꯀꯣ
ꯍꯣꯏ ꯃꯍꯧꯁꯥꯅꯤ ꯁꯤꯒꯤ ꯃꯥꯒꯤꯀꯣ ꯃꯍꯧꯁꯥꯒꯤꯅꯦꯕ
ꯌꯥꯝ ꯋꯥꯅ ꯀꯣꯜ ꯇꯧꯕꯅꯦ ꯁꯤꯒꯨꯝꯕ ꯃꯈꯣꯟꯜꯁꯦ
ꯃꯍꯧꯁꯥꯅꯤꯁꯤ ꯀꯩꯅꯣ ꯑꯩꯈꯣꯏꯅ ꯑꯩꯈꯣꯏꯅ ꯐꯣꯟꯁꯦ ꯃꯅꯥꯛꯇ ꯉꯥꯡꯉꯁꯨ ꯌꯥꯝ ꯅꯦꯝꯅ ꯇꯥꯕꯁꯨ ꯂꯩꯕ ꯈꯔꯒꯅꯤ ꯈꯔ ꯀꯅꯥꯒꯨꯝꯕꯒꯗꯤ ꯈꯔ ꯀꯟꯅ ꯇꯥꯕꯁꯨ ꯂꯩ ꯀꯅꯥꯒꯨꯝꯕ ꯈꯔꯒꯤꯅꯗꯤ ꯈꯔ ꯅꯦꯝꯅ ꯇꯥꯕꯀꯣ ꯆꯥꯛ ꯆꯥꯔꯕ꯭ꯔꯣ
ꯍꯠꯆꯔꯦ
ꯀꯔꯤ ꯃꯊꯦꯜ ꯆꯥꯔꯒꯦꯁꯤꯗꯤ
ꯎꯝ ꯉꯁꯤꯁꯦ ꯉꯥꯄ꯭ꯔꯨꯝꯖꯥꯏ
ꯑꯣ ꯑꯞ꯭ꯔꯨꯝꯗꯨꯕꯨ ꯍꯥꯎꯕꯅꯦ
ꯉꯁꯤ ꯈꯛꯇ ꯆꯥꯕꯒꯤ ꯍꯥꯎꯋꯤꯅꯦ ꯅꯪꯗꯤ ꯀꯔꯤ ꯃꯊꯦꯜ ꯇꯧꯔꯒꯦ
ꯎꯝ ꯎꯝ ꯑꯩꯈꯣꯏꯗꯤ ꯉꯁꯤꯗꯤ ꯀꯩꯅꯣ ꯌꯦꯟꯁꯥ ꯑꯣꯏꯅ ꯇꯧꯔꯦ
ꯎꯝ ꯍꯥꯎꯅꯦ ꯅꯣꯏꯁꯨ
ꯍꯣꯏ
ꯏꯃꯥꯟꯅꯕꯤꯅ ꯅꯪꯕꯨ ꯃꯥꯒꯤ ꯐ꯭ꯔꯦ ꯌꯥꯝ ꯀꯩꯅꯣ ꯋꯥꯔꯤ ꯁꯥꯟꯅꯕ ꯅꯨꯡꯉꯥꯏꯕꯅꯤ ꯍꯥꯏꯌꯦ
ꯍꯣꯏ ꯍꯣꯏ ꯍꯣꯏ ꯅꯪꯒꯤ ꯐ꯭ꯔꯦꯟꯗ ꯑꯃꯗꯣ ꯍꯡꯗꯦ ꯍꯥꯏꯕ ꯌꯥꯗꯕ ꯃꯥꯜꯂꯤꯦꯀꯣ
ꯅꯀꯗ ꯃꯣꯟ ꯈꯔ ꯎꯝ ꯀꯟꯅ ꯇꯥꯏꯌꯦ ꯄꯨꯡ ꯈꯔꯅ ꯇꯥꯗꯤ ꯇꯥꯏꯌꯦ ꯌꯥꯝ ꯁꯣꯜꯂꯦꯕ ꯅꯣꯏꯁꯨ ꯑꯗꯨꯃꯥꯏꯅ ꯇꯧꯕ꯭ꯔꯥ
ꯅꯪꯒꯤꯗꯤ ꯐꯖꯅ ꯇꯥꯏꯌꯦꯗꯤ
ꯎꯝ ꯑꯩꯅ ꯍꯥꯏꯕꯗꯤ ꯃꯔꯛꯇ ꯑꯇꯣꯞꯄ ꯑꯗꯨꯝ ꯅꯪ ꯐ꯭ꯔꯦꯟ ꯀꯣꯜ ꯇꯧꯕꯗ
ꯃꯔꯛꯇꯗꯤ ꯃꯔꯛꯇ ꯑꯗꯨꯃꯥꯏꯅ ꯇꯧꯕ ꯌꯥꯎꯋꯦꯗ ꯑꯩꯒꯤ ꯑꯩꯒꯤ ꯐꯣꯟ ꯑꯃꯅ ꯇꯧꯒꯦ ꯃꯊꯪꯗ ꯑꯗꯨꯒꯤ ꯑꯃ ꯑꯃꯗꯨꯅ ꯇꯧꯕꯔꯗꯤ ꯇꯥꯕꯅꯦ ꯐꯖꯅ
ꯏꯌꯔꯄꯤꯁ ꯀꯨꯝꯕꯗꯨ ꯏꯌꯥꯔꯄꯤꯁ ꯀꯨꯝꯕꯁꯨ ꯍꯥꯞꯄ ꯌꯥꯔꯦ ꯍꯥꯏꯅꯦ ꯇꯥꯔꯗꯤ ꯍꯥꯏꯌꯦ
ꯍꯣꯏ ꯇꯥꯗꯕꯅꯤ ꯑꯩ ꯌꯥꯗꯕꯅꯤ ꯅꯪꯁꯨ ꯃꯃꯥꯟꯅꯕꯤ ꯈꯈꯣꯏꯒ ꯆꯞ ꯃꯥꯟꯅꯕ꯭ꯔꯣ ꯂꯩꯀꯥꯏ
ꯎꯝ
ꯕ꯭ꯔꯣꯅ ꯃꯥꯟꯕꯤ
ꯑꯩ ꯇꯗꯦ
ꯅꯪꯒꯤ ꯅꯃꯥꯟꯅꯕꯤꯒ ꯂꯩꯀꯥꯏ ꯆꯞ ꯃꯥꯟꯟꯅꯕ꯭ꯔꯕ
ꯎꯝ ꯆꯞ ꯃꯥꯟꯅꯩ ꯃꯥꯒꯗꯤꯀꯣ ꯑꯗꯣ ꯑꯩ ꯑꯩꯅ ꯑꯃꯨꯛ ꯌꯨꯝ ꯄꯥꯟꯈ꯭ꯔꯕ
ꯑꯣ ꯅꯪ ꯌꯅꯤꯨꯝ ꯄꯥꯟꯈ꯭ꯔꯦ
ꯅꯛꯅꯩꯗ ꯑꯩꯈꯣꯏ ꯏꯄꯥꯝꯒ ꯑꯩꯈꯣꯏ ꯍꯧꯖꯤꯛ ꯑꯩꯒꯤ ꯅꯨꯄꯥꯒꯤ ꯌꯨꯝꯒ ꯂꯥꯞꯇꯦ
ꯑꯣ ꯅꯪꯅ ꯍꯥꯏꯕꯗꯤ ꯅꯪꯁꯨ ꯑꯣ ꯑꯗꯨꯝꯂꯛꯇ ꯂꯩꯕꯀꯣ
ꯍꯥꯥ
ꯑꯣ ꯅꯪꯁꯨ ꯃꯅꯥꯛꯇ ꯑꯗꯨꯝ ꯂꯩꯃꯤꯟꯅꯕ ꯆꯥꯗꯕ꯭ꯔꯣ
ꯈꯪꯗ ꯅꯅ ꯈꯣꯡꯁꯦ ꯇꯥꯕꯒꯗꯥꯗꯕꯃꯤ ꯌꯥꯝꯃ ꯋꯥꯑ
ꯂꯥꯎꯠ ꯏꯁꯄꯤꯀꯔꯒꯨꯝꯕꯁꯨ ꯁꯝꯕ ꯌꯥꯔꯗꯤ ꯐꯗꯕꯀꯣ
ꯑꯁꯄꯤꯤꯀꯥ ꯌꯥꯗꯦ
ꯁꯤꯗꯤ
ꯋꯥꯔꯜ ꯀꯞ ꯄꯨꯝꯕ ꯌꯦꯡꯗ꯭ꯔꯣ
ꯕꯣꯜ ꯌꯦꯡꯕ꯭ꯔꯣ ꯋꯥꯔꯜ ꯀꯞ ꯄꯨꯝꯕꯗꯤ
ꯇꯥꯗꯤꯃꯦ
ꯇꯥꯗ꯭ꯔꯗꯤ ꯑꯩ ꯅꯝꯕꯔ ꯑꯇꯣꯞꯄꯗ ꯇꯧꯔꯛꯀꯦꯀꯣ
ꯎꯝ
ꯎꯝ